ꯍꯜꯂꯣ
ꯅꯨꯡꯉꯥꯏꯔꯤꯕꯣ
ꯍ ꯇꯕꯣ
ꯑꯧ ꯇꯥꯏꯌꯦ ꯅꯨꯡꯉꯥꯏꯔꯤꯕꯣ
ꯅꯨꯡꯉꯥꯏꯔꯤꯌꯦ ꯀꯩꯗꯧꯕꯣ ꯅꯪꯗꯤ
ꯎꯝ ꯑꯗꯨꯝ ꯅꯨꯡꯉꯥꯏꯌꯦꯗ
ꯎ ꯍꯧꯖꯤꯛꯇꯤ ꯀꯔꯤ ꯇꯧꯔꯤꯅꯣ
ꯎꯝ ꯀꯩꯁꯨ ꯇꯧꯗꯦ
ꯎꯝ ꯆꯥꯛꯇꯤ ꯆꯥꯔꯕꯣ
ꯍ ꯆꯥꯔꯦ
ꯑꯣ ꯀꯔꯤ ꯊꯣꯡꯉꯦ ꯉꯁꯤꯗꯤ
ꯎꯝ
ꯎꯝ ꯍꯜꯂꯣ ꯍꯜꯂꯣ ꯇꯥꯕꯔꫭ ꯍꯜꯂꫭ ꯍꯜꯂꯣ ꯍꯜꯂꯣ